ꯏꯗꯣ
ꯁꯨꯝ ꯄꯝꯃꯝꯃꯤꯌꯥ
ꯆꯥꯛ ꯆꯥꯔꯕꯣ
ꯆꯥꯛ ꯆꯥꯗ꯭ꯔꯤ ꯏꯅꯥꯎꯄꯥꯍꯣꯏ ꯑꯩꯈꯣꯏ ꯕꯕꯥꯍꯣꯏ ꯉꯥꯏꯔꯦ
ꯑꯣ ꯑꯗꯨꯗꯤ ꯊꯕꯛ ꯆꯠꯅꯈ꯭ꯔꯤꯔꯥ ꯑꯇꯩ ꯌꯨꯝꯒꯤ ꯃꯤꯈꯩꯗꯤ ꯎꯝ
ꯊꯕꯛ ꯆꯠꯅꯈ꯭ꯔꯦꯅ ꯍꯧꯖꯤꯛ ꯊꯕꯛ ꯈꯥꯛꯇꯅꯤꯗ ꯆꯥꯛ ꯌꯦꯟꯁꯥꯡ ꯊꯕꯛ ꯑꯩꯅ ꯊꯣꯡꯉꯦ ꯆꯥꯛ ꯌꯦꯟꯁꯥꯡ ꯊꯕꯛ
ꯑꯣ ꯑꯉꯥꯡ ꯇꯨꯏꯁꯪ ꯀꯌꯥ ꯑ ꯇꯅꯣ
ꯑꯉꯥꯡ ꯇꯨꯏꯁꯟ ꯕꯦꯁ ꯑꯍꯨꯝ ꯇꯧꯔꯦ ꯍꯧꯖꯤꯛ
ꯗꯤ ꯌꯨꯝꯗ ꯇꯧꯔꯤꯔꯥ ꯆꯠ ꯆꯠꯂꯗꯣꯏꯔꯣ ꯀꯩꯅꯣ
ꯌꯨꯝꯗ ꯑꯃ ꯃꯤꯒꯤꯗ
ꯑꯥ ꯑꯣ ꯑꯗꯨꯗꯤ ꯅꯨꯡꯗꯥꯡ ꯋꯥꯏꯔꯝ ꯁ꯭ꯋꯥꯏꯗ ꯑꯣꯏꯗꯣꯏꯕ
ꯑꯗꯨꯝ ꯄꯨꯡ ꯑꯍꯨꯝꯗꯒꯤ ꯑꯗꯨꯝ ꯂꯦꯞꯇꯕꯤ ꯇꯧꯈ꯭ꯔꯦ ꯄꯨꯡ ꯅꯤꯄꯥꯟꯐꯧ
ꯑꯣ ꯑꯗꯨꯗꯤ ꯄꯩꯁꯥꯗꯤ ꯀꯌꯥ ꯀꯌꯥꯃꯨꯛ ꯁꯥꯒꯦ
ꯄꯩꯁꯥ ꯄꯩꯁꯥ ꯑꯗꯨꯝ ꯃꯔꯤ ꯁꯥꯕ ꯑꯗꯒꯤ ꯃꯔꯤ ꯁꯥꯕ ꯑꯍꯨꯝ ꯁꯥꯕ ꯑꯗꯨꯃꯥꯏꯅ ꯇꯧꯋꯤ
ꯎ
ꯂꯤꯁꯤꯡ ꯇꯔꯥꯃꯥꯊꯣꯏ ꯑꯃꯨꯛ ꯀꯨꯝꯕ ꯈꯛꯇꯅꯤꯗ
ꯎ ꯌꯨꯝꯗꯨꯅ ꯑꯉꯥꯡ ꯀꯌꯥ ꯇꯧꯕ
ꯑꯉꯥꯡ ꯃꯔꯤ ꯀ꯭ꯂꯥꯁ ꯋꯥꯟꯅꯅꯕ ꯑꯉꯥꯡ ꯃꯔꯤ
ꯑꯣ ꯌꯨꯝꯗ ꯇꯧꯕꯗꯤ ꯀꯌꯥ ꯀꯌꯥꯃꯨꯛ ꯂꯧꯒꯦ
ꯑꯉꯥꯡ ꯃꯔꯤꯗꯨꯒꯤ ꯑꯃꯃꯝ ꯂꯧꯋꯦ
ꯑꯧ ꯑꯣ ꯌꯨꯝꯗ ꯇꯧꯕꯅꯕꯨ ꯅꯨꯡꯉꯥꯏꯔꯝꯒꯅꯤꯗꯣ
ꯅꯨꯡꯉꯥꯏ ꯍꯥꯏꯗꯤ ꯀꯩꯅꯣꯗ ꯃꯤꯒꯤꯗ ꯆꯠꯄ ꯍꯥꯏꯁꯦ ꯃꯇꯝ ꯑꯗꯨꯝ ꯄꯨꯡꯈꯥꯏ ꯄꯨꯡ ꯑꯃ ꯑꯗꯨꯝ ꯆꯪꯉꯦꯕ
ꯑꯗꯨꯅꯤ
ꯆꯪꯉꯒ ꯑꯗꯨ ꯑꯃꯨ ꯄꯩꯁꯥꯃꯨꯛ ꯌꯥꯝꯃꯗꯤ ꯐꯩ ꯑꯃꯨꯛ ꯑꯃꯨꯛ ꯌꯥꯝꯗ꯭ꯔꯒꯗꯤ ꯑꯃꯨꯛ ꯑꯩꯗꯣ ꯃꯦꯅꯦꯖꯃꯦꯟꯗꯨ ꯑꯃ ꯋꯥꯕ ꯍꯥꯏꯇꯥꯔꯦ ꯑꯗꯨꯗꯩ ꯒꯥꯔꯤ ꯊꯥꯎ ꯑꯃꯨꯛ ꯍꯥꯞꯄꯛꯀꯅꯤ ꯇꯧꯕ ꯃꯇꯝꯗ ꯌꯥꯗꯦꯕ ꯑꯗꯨ
ꯑꯁ ꯑꯩꯒꯤꯗꯨꯐꯥꯎꯗ ꯄꯩꯁꯥ ꯌꯥꯝ ꯄꯤꯛꯏꯁꯦ ꯁ꯭ꯋꯥꯏꯗ ꯇꯧꯕꯗꯨꯐꯥꯎꯗ ꯍꯥꯏꯗꯤ ꯂꯨꯄꯥ ꯂꯤꯁꯤꯡ ꯃꯔꯤꯇꯪꯅꯦꯕ
ꯎꯝ
ꯑꯗꯒꯤ ꯑꯩꯈꯣꯏ ꯏꯆꯦꯒꯤ ꯃꯆꯥ ꯑꯣꯏꯕꯩ ꯇꯧꯔꯕꯅꯦ ꯑꯩꯁꯨ ꯅꯠꯇ꯭ꯔꯗꯤ ꯇꯟꯕꯨ ꯇꯥꯟꯖꯜꯂꯛꯑꯕꯅꯤ ꯑꯇꯩ ꯀꯩꯀꯩ ꯇꯧꯕ ꯌꯥꯕ ꯌꯦꯡꯉꯒ ꯋꯥꯔꯤꯕ ꯑꯉꯥꯡ ꯂꯥꯏꯔꯤꯛ ꯇꯥꯛꯄꯁꯨ ꯏꯅꯔꯖꯤ ꯌꯥꯝ ꯃꯥꯡꯉꯦ ꯃꯑꯣꯡ ꯃꯥꯟꯗꯅ
ꯎꯝ ꯑꯗꯨ ꯑꯣꯏꯒꯔꯗꯤ ꯗꯦꯕꯤꯀꯥꯍꯣꯏ ꯇꯧꯕꯗꯣ ꯍꯧꯖꯤꯛ ꯃꯣꯏ ꯕꯦꯖ ꯑꯍꯨꯝ ꯇꯧꯕꯗ ꯂꯤꯁꯤꯡ ꯇꯔꯥꯃꯉꯥꯃꯨꯛ ꯑꯗꯨꯝ ꯐꯪꯉꯦ ꯍꯥꯏꯌꯦꯕ
ꯑꯣ ꯌꯨꯝꯗ ꯆꯠꯂ ꯇꯧꯕꯗꯣ
ꯑ ꯌꯨꯝꯗ ꯆꯠꯂ ꯇꯧꯕ
ꯎꯝ ꯑꯩꯗ ꯎꯝ ꯎꯝ ꯑꯗꯨꯝ ꯅꯨꯡꯉꯥꯏꯕ ꯀꯩꯅꯣ ꯇꯧꯈ꯭ꯔꯒꯕꯨꯗꯤ ꯐꯪꯈ꯭ꯔꯒꯕꯨꯗꯤ ꯍꯣꯏ ꯅꯨꯡꯉꯥꯏꯕ ꯖꯥꯠꯅꯤ ꯑꯗꯩ ꯑꯗꯨꯝ ꯆꯥꯎ ꯆꯥꯎꯅꯁꯨ ꯂꯧꯕꯗꯤ ꯌꯥꯕꯅꯦꯕ ꯁ꯭ꯋꯥꯏꯗꯗꯤ ꯍꯥꯏꯗꯤ ꯈꯔ ꯍꯣꯝ ꯇ꯭ꯌꯨꯇꯔ ꯆꯠꯄ ꯀꯥꯡꯕꯨꯁꯦ
ꯑꯥ
ꯑꯩꯈꯣꯏꯅ ꯑꯃꯨꯛ ꯈꯪꯅꯕꯒ ꯑꯣꯏꯁꯟꯕꯒ
ꯎꯝ
ꯑꯗꯨ ꯀꯣꯏꯕ
ꯅꯪꯁꯨ ꯑꯃꯨꯛꯇꯪ ꯀꯣꯆꯤꯡ ꯑꯃꯇꯪ ꯌꯥꯎꯁꯜꯂꯨꯗꯅ
ꯑꯩꯁꯨ ꯈꯜꯂꯤꯅꯤ ꯀꯣꯆꯤꯡꯁꯤ ꯐꯪꯉꯒꯗꯤ
ꯆꯤꯡꯂꯦꯟꯒꯤ ꯅꯍꯥꯃꯨꯛ ꯆꯥꯟꯁꯇꯣ ꯑꯁ ꯃꯤꯡꯍꯂꯝꯗ꯭ꯔꯗꯤ ꯌꯥꯝ ꯅꯨꯡꯉꯥꯏꯒꯗꯕꯅꯤ ꯃꯥꯅ ꯅꯪꯉꯣꯟꯗ ꯑꯃ ꯍꯤꯁꯇ꯭ꯔꯤꯒꯤ ꯇꯥꯡꯅꯕ ꯍꯥꯏꯔꯝꯕꯗꯣ
ꯑꯁ ꯑꯩꯁꯨ ꯇꯥꯏꯃꯤꯡ ꯀꯩꯀꯥꯗꯣ ꯐꯔꯛ ꯇꯥꯕꯅꯤꯅ ꯇꯥꯛꯄꯁꯨ ꯉꯝꯃꯣꯏꯗꯧꯕ ꯑꯗꯨꯗꯩ ꯆꯠꯊꯣꯛ ꯆꯠꯁꯤꯟꯗꯣ ꯑꯗꯨꯒꯤ ꯈꯜꯂ ꯇꯧꯈꯤꯗꯕꯅꯤꯗ
ꯍꯧꯖꯤꯛꯇꯤ ꯉꯝꯃꯅꯤꯅ
ꯍꯧꯖꯤꯛꯄꯨꯗꯤ ꯍꯣꯏ ꯑꯇꯩ ꯇꯧꯗ꯭ꯔꯕꯗꯤ ꯑꯗꯨꯃꯥꯏꯅ ꯀꯔꯤꯀꯩ ꯀꯣꯆꯤꯡꯒꯨꯝꯕ ꯑꯃ ꯇꯧꯁꯤꯜꯂꯒ ꯇꯧꯒꯦ ꯈꯜꯂꯤ
ꯍꯧꯖꯤꯛꯄꯨꯗꯤ ꯑꯣꯖꯥ ꯄꯥꯛ ꯀꯧꯔꯛꯑꯣꯢ
ꯎꯝ
ꯃꯊꯪ ꯆꯍꯤ ꯍꯧꯔꯛꯄꯁꯦ ꯁꯦꯁꯟ ꯍꯧꯔꯛꯄꯁꯦ ꯁꯤꯗꯗꯤ ꯑꯣꯖꯥꯁꯦ ꯑꯗꯨꯝ ꯑꯔꯤ ꯑꯅꯧ ꯑꯗꯨꯝ ꯁꯤꯟꯅꯔꯛꯀꯅꯦꯕ
ꯃꯥꯅꯦ ꯃꯥꯅꯤ ꯃꯣꯏꯒꯤ ꯀꯣꯔꯁ ꯂꯣꯏꯕ ꯕꯦꯠꯁ ꯂꯣꯏꯕ ꯃꯇꯝ ꯑꯗꯨꯋꯥꯏꯗ ꯀꯧꯔꯛꯀꯗꯧ ꯑꯣꯢꯔꯝꯒꯅꯤ
ꯎꯝ ꯎꯝ
ꯀꯣꯆꯤꯡꯁꯦ ꯎꯝ ꯌꯥꯗꯤ ꯌꯥꯢ ꯍꯥꯏ ꯀꯣꯆꯤꯡꯗꯨꯁꯨ ꯀꯣꯆꯤꯡꯅꯕꯨ ꯍꯦꯟꯅ ꯀꯥꯟꯅꯩ ꯍꯥꯏꯗꯤ ꯄ꯭ꯔꯥꯏꯚꯦꯠꯇ ꯄ꯭ꯔꯥꯏꯚꯦꯠ ꯁ꯭ꯀꯨꯜꯗ ꯀꯩꯗ ꯑꯣꯏꯗꯣꯏꯗꯣ ꯋꯥꯕꯅꯁꯨ ꯍꯦꯜꯂꯦ ꯄꯩꯁꯥꯁꯨ ꯀꯩꯁꯨ ꯐꯪꯗꯦꯕ
ꯐꯪꯗꯦ ꯑꯗꯨ ꯃꯊꯛꯇ ꯎꯝ ꯑꯗꯒꯤ ꯃꯣꯏꯅ ꯇꯧꯅꯕ ꯑꯌꯥꯝꯕꯅ ꯑꯣꯖꯥ ꯑꯣꯏꯅꯩꯁꯦ ꯀꯣꯆꯤꯡ ꯑꯃ ꯍꯥꯡꯅꯕ ꯍꯥꯛꯇꯅꯦꯕ ꯑꯩꯈꯣꯏ ꯁꯨꯝ ꯇꯧꯅꯩꯁꯦ ꯕꯣꯔꯗꯤꯡ ꯑꯃ ꯍꯥꯡꯒꯛꯅꯕꯒꯤ ꯇꯧꯕꯅꯤ
ꯎꯝ
ꯑꯗꯨ ꯅꯠꯇ꯭ꯔꯒꯗꯤ
ꯍꯣꯏ ꯑꯗꯨꯅꯤ ꯇꯕ꯭ꯔꯣ ꯍꯜꯂꯣ ꯇꯥꯔꯕꯣ
ꯇꯥꯔꯦ ꯇꯥꯔꯦ
ꯑꯣ ꯅꯦꯠ ꯇꯠꯈ꯭ꯔꯕꯅ ꯈꯜꯂꯨꯢꯃꯤꯅꯦ
ꯎꯝ ꯅꯦꯠꯁꯦ ꯑꯃꯨꯃꯨꯛ ꯅꯨꯡꯉꯥꯏꯇꯦ
ꯑꯃꯨꯛ ꯑꯃ ꯑꯗꯨꯅꯤ ꯇꯠꯂꯦ ꯇꯥꯕꯗꯕ ꯌꯥꯎꯋꯦ
ꯎꯝ ꯎꯝ ꯇꯧꯕ ꯌꯥꯏ ꯀꯥꯟꯗ ꯍꯥ ꯍꯥꯏ ꯍꯣꯔꯦꯟ ꯀꯗ꯭ꯔꯣꯕ
ꯀꯥꯏ ꯀꯥꯏ ꯆꯠꯇꯧ ꯂꯩꯒꯦ ꯍꯥꯏꯕꯅꯤꯗ
ꯑꯣ ꯑꯩ ꯑꯁ ꯑꯗꯨꯝ ꯀꯣꯆꯤꯡꯒꯤꯖꯤꯗ ꯃꯥꯏ ꯑꯣꯟꯖꯜꯂꯦꯗ ꯑꯗꯨꯒ ꯋꯥꯛꯀꯤꯡ ꯆꯠꯄ
ꯑꯥ ꯑꯗꯨ ꯑꯇꯩ ꯃꯇꯝ ꯀꯥꯏꯊꯣꯛꯄ ꯉꯝꯗ꯭ꯔꯦꯕ
ꯑꯩ ꯉꯝꯗꯦ
ꯎꯝ
ꯑꯌꯨꯛ ꯅꯨꯡꯊꯤꯟ ꯑꯌꯨꯛꯁꯦ ꯄꯨꯡ ꯑꯍꯨꯝꯃꯨꯛꯀꯤ ꯃꯃꯥꯡꯁꯦ ꯌꯥꯍꯧꯔꯛꯄꯗꯒꯤꯅ ꯄꯨꯡ ꯑꯍꯨꯝꯃꯨꯛꯀꯤ ꯃꯃꯥꯡꯁꯤꯗꯗꯤ ꯇꯧꯅꯤꯡꯕ ꯇꯧꯕ ꯌꯥꯕ
ꯎꯝ ꯑꯩꯖꯨ ꯀꯩꯅꯣ ꯑꯣꯏꯅ ꯇꯧꯔꯅꯤ ꯋꯥꯛꯀꯤꯡ ꯑꯣꯏꯅ ꯉꯔꯥꯡ ꯆꯠꯂꯦ ꯈꯔ ꯉꯔꯥꯡꯗꯨ ꯑꯩꯖꯨ ꯇꯨꯏꯁꯟ ꯁꯨꯇꯤ ꯊꯥꯔꯛꯄ
ꯑꯥ
ꯀꯥꯟꯗꯦ ꯁꯤꯗꯤ ꯋꯥꯛꯀꯤꯡ ꯑꯣꯏꯅ ꯆꯠꯂꯒꯦꯅ ꯉꯔꯥꯡꯗꯣ ꯑꯩꯅ ꯈꯣꯏꯗꯧ ꯁꯥꯎꯅꯤꯡꯗꯅ ꯆꯥꯞꯇꯣ ꯇꯞꯇꯥꯏ ꯆꯥꯁꯤꯜꯂꯒ ꯇꯨꯝꯃ ꯂꯩꯕ ꯑꯩꯅ
ꯎꯝ ꯎꯝ
ꯀꯩ ꯀꯥꯟꯅꯝꯅꯣꯅ ꯑꯥꯔ ꯀꯦꯗ ꯆꯠꯂꯒ ꯑꯩꯅ ꯂꯨꯄꯥ ꯆꯥꯝ ꯌꯥꯡꯈꯩꯒꯤ ꯆꯥꯛꯂꯨꯛꯇꯣ ꯑꯗꯨ ꯑꯃ ꯆꯥ ꯊꯣꯛꯑꯦ ꯅꯍꯥꯟꯒꯩꯗꯤ ꯂꯨꯄꯥ ꯌꯥꯡꯈꯩ ꯌꯥꯡꯈꯩꯒꯤꯗꯣ ꯍꯦꯛ ꯍꯦꯛ ꯆꯥꯕꯅꯦꯕ ꯑꯗꯩ ꯀꯩꯗꯧꯅꯣꯗ ꯉꯟꯖꯨ ꯉꯜꯂꯤ ꯃꯣꯏ ꯆꯥꯛꯇꯨꯖꯨ ꯑꯁꯥꯕꯗꯣ ꯑꯣꯏꯕ ꯑꯦꯟꯖꯥꯡ ꯀꯩꯀꯥꯖꯨ ꯈꯔ ꯍꯥꯎꯔꯝꯒꯤꯅꯤꯅ ꯑꯩꯅ ꯀꯥꯟꯗꯦ ꯆꯥꯛꯂꯨꯛ ꯑꯣꯏꯅ ꯄꯤꯔꯛꯑꯣꯅ ꯇꯧꯔꯒ ꯐꯖꯅ ꯆꯥꯊꯣꯛꯑꯦ ꯎꯠꯇꯤꯗꯨꯒꯗꯣ ꯍꯥꯎꯋꯦꯕ ꯍꯧꯖꯤꯛꯇꯤ ꯎꯠ ꯇꯤ ꯍꯥꯎꯕ ꯃꯇꯝꯅꯤꯅ ꯍꯥꯏꯗꯤ ꯎꯁꯣꯏ ꯀꯩꯀꯥ ꯀꯩꯅꯣ ꯇꯧꯕ ꯃꯇꯝꯒꯤ ꯍꯥꯎꯔꯤꯕ ꯎꯇꯤꯒꯗꯣ ꯃꯅꯝ ꯅꯨꯡꯁꯤꯌꯦꯕ ꯑꯗꯩꯗꯤ ꯐꯖꯟꯅ ꯆꯥꯁꯜ ꯁꯜꯂꯒ ꯑꯃꯨꯛ ꯇꯨꯝꯖꯜꯂꯦ ꯑꯩꯗꯣ ꯑꯗꯨꯅꯤ ꯇꯧꯕꯝ ꯈꯪꯗꯦꯅ ꯍꯥꯏꯗꯤ ꯀꯩꯅꯣꯖꯨ ꯂꯣꯏꯒꯤꯕꯒꯤ ꯑꯩꯒꯤ ꯕꯦꯠ ꯇꯝꯕꯗꯨ ꯂꯣꯏꯕ ꯒꯤ ꯑꯗꯨꯝ ꯈꯔꯕꯨꯗꯤ ꯋꯥꯈꯟꯗꯣ ꯉꯥꯏꯍꯥꯛꯇꯪ ꯄꯣꯊꯥꯊꯣꯛꯀꯦꯅ ꯑꯩꯖꯨ ꯇꯧꯕꯒ ꯆꯥꯁꯜꯂꯒ ꯇꯨꯝꯃꯦ ꯇꯨꯝꯃꯦ ꯇꯨꯝꯃꯦ ꯑꯗꯨꯗꯩꯗꯤ ꯀꯣꯜ ꯇꯧꯔꯛꯑꯦ ꯇꯨꯏꯁꯟ ꯁꯨꯇꯤ ꯊꯥꯔꯖꯦ ꯈꯣꯠꯂꯖꯦꯅ ꯑꯩꯁ ꯌꯥꯝ ꯐꯔꯦꯗꯅ ꯑꯩꯗꯣ ꯑꯗꯨꯗꯩ ꯇꯧꯔꯛꯄꯗꯩꯗꯤ ꯉꯥꯏꯍꯥꯛ ꯂꯩꯔꯒ ꯂꯣꯏꯁꯜꯂꯒ ꯋꯥꯀꯤꯡ ꯆꯠꯂꯦ ꯄꯨꯡ ꯑꯃ ꯃꯈꯥꯏ ꯃꯌꯥ ꯆꯠꯂꯦ꯫ ꯍꯨꯃꯥꯡꯒꯗꯨ ꯊꯥꯛꯑ ꯑꯥ ꯑꯗꯨꯝ ꯑꯦꯝ ꯌꯨ ꯃꯅꯨꯡꯗꯣ ꯑꯗꯨꯝ ꯏꯁꯩ ꯑꯃ ꯇꯥꯔꯒ ꯀꯩ ꯇꯧꯔꯒ ꯑꯗꯨꯝ ꯆꯠꯄꯅꯦꯕ ꯑꯩꯗꯣ
ꯎꯝ
ꯑꯗꯨ ꯑꯩꯒꯤ ꯀꯩꯅꯣꯗꯨꯖꯨ ꯑꯁꯤꯗ ꯑꯉꯥꯡ ꯑꯃꯅ ꯄ꯭ꯔꯤꯃꯤꯌꯝ ꯍꯥꯞꯄꯤꯔꯝꯕꯗꯩꯗꯤ ꯅꯨꯡꯉꯥꯏꯔꯛꯑꯦꯕ ꯏꯁꯩ ꯇꯥꯕꯗꯣ ꯑꯗꯨꯗꯗꯤ ꯑꯦꯔꯄꯤꯁ ꯑꯃ ꯊꯤꯡꯖꯤꯜꯂ ꯆꯠ ꯆꯠꯈꯤꯕꯁꯤꯅ ꯆꯠꯈꯤꯕꯁꯤꯅ ꯑꯗꯨꯝ ꯎꯝ ꯄꯨꯡ ꯑꯃ ꯃꯈꯥꯏ ꯃꯌꯥꯗꯤ ꯌꯧꯕꯗꯤ ꯌꯧꯗꯕ ꯃꯥꯜꯂꯦ꯫ ꯑꯗꯨꯇꯥꯔꯁꯨ ꯑꯃꯗꯤ ꯍꯦꯜꯂꯦꯕ
ꯎꯝ
ꯌꯧꯒꯦꯕꯨ ꯇꯧꯕ ꯃꯥꯜꯂꯦ ꯑꯗꯨꯃꯥꯏꯅ ꯇꯧꯕꯗꯩꯗꯤ ꯅꯨꯡꯉꯥꯏꯑꯦ ꯍꯛꯆꯥꯡꯗꯨ ꯒꯟ ꯇꯧꯊꯣꯛꯎꯕꯗꯒꯤ ꯍꯥꯏꯗꯤ ꯏꯁꯥꯗ ꯄꯨꯔꯥ ꯀꯩꯅꯣ ꯇꯧꯔ ꯂꯩꯔꯝꯕꯗꯣ ꯑ ꯆꯥꯁꯤꯜꯂꯨꯔꯒ ꯑꯃ ꯈꯅꯥꯎꯒꯖꯤ ꯀꯩꯅꯣꯝ ꯏꯅꯨꯡ ꯅꯨꯡꯉꯥꯏꯇꯕꯤ ꯑꯗꯩ ꯆꯤꯟꯌꯥꯒꯁꯦ ꯏꯅꯨꯡ ꯅꯨꯡꯉꯥꯏꯇꯕꯤ ꯄꯨꯛꯀꯥꯁꯦ ꯏꯊꯪ ꯊꯪꯒꯠꯂ ꯂꯩꯔꯝꯕꯗꯣ ꯑꯗꯨꯒ ꯂꯣꯏ ꯐꯈꯤꯕꯤꯅꯦꯕ ꯑꯗꯨꯗꯩꯗꯤ ꯆꯥꯛ ꯂꯥꯝꯕ ꯈꯣꯠꯂꯛꯄꯒꯥꯖꯦ ꯄꯣꯛꯂꯛꯑꯦ ꯏꯔꯨꯖꯊꯣꯛꯄꯗꯩꯗꯤ ꯑꯃꯨꯛ ꯑꯗꯨꯒ ꯏꯔꯨ ꯍꯦꯛ ꯂꯨꯕꯒ ꯑꯃꯨꯛ ꯀꯤꯍꯣꯝ ꯀꯗꯥꯥꯏꯗꯅꯣ ꯈꯪꯗꯦ ꯀꯤꯍꯣꯝ ꯌꯥꯝ ꯐꯖꯕ ꯈꯔ ꯈꯥꯏ ꯂꯩꯔꯝꯃꯦ ꯑꯗꯨ ꯆꯥꯊꯣꯛꯑꯦ ꯃꯣꯏ ꯍꯣꯁꯇꯦꯜꯗ
ꯎꯝ
ꯑꯗꯒꯤ ꯑꯗꯨꯝ ꯑꯗꯨꯃꯥꯏꯅ ꯇꯧꯔꯒ ꯉꯔꯥꯡꯗꯣ ꯕꯣꯜ ꯌꯦꯡꯅꯕ ꯈꯣꯠꯅꯕ ꯇꯧꯔꯒ ꯑꯗꯨꯝ ꯉꯔꯥꯡꯗꯤ ꯂꯣꯏꯁꯟꯈ꯭ꯔꯦ ꯑꯗꯨꯃꯥꯏ
ꯅꯨꯡꯉꯥꯏꯕ ꯌꯥꯝꯅ ꯍꯧꯖꯤꯛ ꯌꯥꯝ ꯅꯨꯡꯉꯥꯏꯕ ꯂꯥꯏꯞ ꯏꯁꯇꯥꯏꯜ ꯑꯃꯅꯤ
ꯅꯨꯡꯉꯥꯏꯕ ꯂꯥꯏꯞꯏꯁꯇꯥꯏꯜ ꯑꯩꯗꯤ ꯆꯠꯂꯔꯣꯏꯒꯦ ꯇꯧꯔꯝꯕꯅꯤꯗ ꯏꯃꯥꯟꯅꯕꯈꯩꯗꯨꯅ ꯑꯃꯨꯛ ꯕꯣꯜ ꯌꯦꯡꯁꯤꯂꯥꯎ ꯈꯣꯠꯁꯤ ꯂꯥꯎ ꯇꯧꯕꯥꯗꯩꯗꯤ ꯑꯗꯣ ꯀꯩꯅꯣꯁꯨ ꯇꯧꯔꯕ ꯏꯃꯥꯟꯅꯕ ꯍꯣꯏꯗꯥ ꯀꯩꯀꯩ ꯍꯪꯗꯧꯕ ꯈꯔꯁꯨ ꯂꯩꯌꯦꯅ ꯑꯩꯅ ꯂꯣꯏꯁꯤꯜꯂꯒ ꯂꯥꯛꯄꯅꯦꯕ ꯑꯗꯥ ꯈꯪꯗꯦ ꯁꯤ ꯂꯥꯏꯞ ꯏꯁꯇꯥꯏꯜꯁꯤ ꯀꯨꯏꯅꯗꯤ ꯄꯥꯝꯗ꯭ꯔꯦ ꯉꯥꯎꯁꯟꯅꯕꯒꯤ ꯍꯥꯏꯗꯤ ꯑꯗꯨꯝ ꯉꯥꯎꯔꯒ ꯂꯩꯕꯒꯤ ꯂꯥꯏꯞ ꯏꯁꯇꯥꯏꯜꯁꯦ
ꯁꯤꯁꯨ ꯀꯌꯥ ꯄꯥꯝꯗꯦ ꯑꯗꯣ ꯈꯔ ꯂꯩꯔꯒ ꯔꯤꯁꯇꯥꯔꯠ ꯇꯧꯅꯕ ꯑꯩꯗꯣ ꯉꯔꯥꯡ ꯐꯖꯅ ꯈꯟꯕ ꯍꯥꯏꯇꯥꯔꯦ ꯉꯁꯤꯗꯤ ꯐꯖꯅ ꯄꯣꯊꯥꯊꯣꯛꯑꯒ ꯍꯌꯦꯡꯗꯒꯤ ꯍꯧꯔꯒꯦꯅ ꯈꯟꯕꯅꯦ ꯑꯗꯣ ꯌꯥꯗꯕ ꯉꯁꯤ ꯖꯤꯗꯣ ꯑꯗꯣ ꯑꯥ ꯑꯩꯖꯦ ꯏꯁꯥ ꯀꯥꯗ ꯇꯨꯝꯕꯁꯤ ꯐꯥꯎꯗ ꯇꯨꯝ ꯍꯧꯒꯠꯄ ꯉꯝꯗꯕ ꯌꯥꯎꯁꯜꯂꯦꯕ ꯍꯧꯖꯤꯛꯁꯦ
ꯎꯝ
ꯑꯗꯨ ꯇꯨꯝꯕꯗꯨ ꯍꯧꯒꯠꯈ꯭ꯔꯒꯗꯤ ꯂꯣꯏ ꯊꯣꯛꯑꯦꯕ ꯊꯕꯛꯁꯦ
ꯎꯝ
ꯇꯨꯝꯕ ꯈꯣꯠꯄꯗ ꯂꯣꯏ ꯂꯩ ꯂꯩꯔꯝꯃꯦꯗꯥ ꯄꯨꯟꯁꯤ ꯍꯥꯏꯁꯦ ꯍꯥꯏꯗꯤ ꯋꯥꯈꯜ ꯅꯨꯡꯉꯥꯏꯕ ꯑꯥꯗꯩ ꯊꯕꯛ ꯑꯃ ꯇꯧꯅꯤꯡꯕ ꯈꯣꯠꯅꯤꯡꯕꯁꯦ ꯇꯨꯝꯕꯕꯨ ꯍꯦꯛ ꯍꯧꯒꯠꯄ ꯉꯝꯈ꯭ꯔꯕ ꯐꯃꯨꯡꯁꯤꯗꯒꯤ ꯍꯦꯛꯇ ꯑꯩꯒꯤ ꯇꯨꯝꯅꯤꯡꯕꯥꯖꯤ ꯍꯦꯛꯇ ꯐꯨꯅꯔꯒ ꯍꯦꯛꯇ ꯉꯝꯅꯕ ꯊꯣꯔꯛꯑꯒꯗꯤꯀꯣ
ꯎꯝ
ꯑꯇꯩ ꯊꯕꯛꯁꯤꯁꯨ ꯂꯣꯏ ꯉꯝꯃꯦꯕ ꯅꯠꯇ꯭ꯔꯕ ꯑꯇꯩ ꯊꯕꯛꯁꯤꯁꯨ ꯑꯗꯨꯝ ꯇꯟꯖꯟꯂꯦꯕ ꯑꯩꯁꯦ
ꯎꯝꯝ ꯎꯝ ꯆꯨꯝꯃꯦ ꯆꯨꯝꯃꯦ ꯑꯗꯨ
ꯊꯦꯡꯅ ꯍꯧꯒꯠꯂꯛꯑꯥꯅꯤ ꯄꯨꯡ ꯇꯔꯦꯠ ꯅꯤꯄꯥꯜ ꯁ꯭ꯋꯥꯏ ꯍꯧꯒꯠꯂꯥꯅꯤ ꯑꯗꯩꯗꯤ ꯊꯕꯛ ꯀꯩꯀꯥ ꯃꯌꯥꯝ ꯑꯃ ꯇꯧꯒꯗꯕ ꯂꯩꯕꯗꯣ ꯇꯧꯕꯗꯨ ꯇꯜꯂꯕꯃꯦꯅ ꯑꯗꯨꯝ ꯍꯤꯞꯆꯟꯗꯅ ꯈꯣꯠꯆꯟꯗꯅ ꯑꯗꯨꯝ ꯂꯩꯌꯦꯕ ꯑꯩꯁꯦ
ꯎꯝ ꯎꯝ
ꯑꯗꯨꯒꯤ ꯈꯪꯗꯦ ꯑꯗꯨꯃꯥꯏ ꯇꯧꯂꯩꯔꯦ ꯅꯣꯏꯗꯤ ꯍꯥꯏ ꯍꯥꯏꯅ ꯑꯃꯨꯛ ꯔꯨꯇꯤꯟ ꯑꯃꯝꯗ ꯐꯖꯅ ꯆꯠꯄꯥꯅꯤꯅ ꯀꯩꯅꯣꯗꯤ ꯇꯧꯔꯝꯒꯅꯤ ꯍꯦꯕꯤꯠꯇꯤ ꯑꯣꯏꯔꯝꯃꯥꯅꯤ
ꯎꯝ ꯍꯦꯕꯤꯠꯇꯤ ꯑꯣꯏ ꯑꯗꯨ ꯋꯥꯔꯜ ꯀꯞ ꯍꯟꯇꯛ ꯈꯔ ꯌꯦꯡꯉꯨꯕꯗꯣ ꯇꯨꯝꯃꯨ ꯀꯥꯏꯈꯔꯤꯅꯤ ꯉꯟꯅ ꯍꯧꯒꯠꯆꯔꯝꯕꯗꯣ ꯊꯦꯡ ꯊꯦꯡꯅ
ꯑꯥ
ꯊꯦꯡ ꯊꯦꯡꯅ ꯑꯃꯨꯛ ꯍꯧꯒꯠꯂꯦ ꯑꯗꯒꯤ ꯇꯨꯝꯕꯗꯣ ꯀꯩꯅꯣ ꯇꯧ ꯍꯥꯏꯗꯤ ꯇꯨꯝꯕꯗꯨꯁꯨ ꯑꯗꯨꯝ ꯊꯦꯡꯅ ꯂꯩꯕ ꯍꯩꯅꯈꯤꯕꯒꯤ ꯑꯃ ꯇꯧꯕꯤꯗꯣ ꯐꯣꯟ ꯌꯦꯡꯉꯥ ꯂꯩꯅꯕꯤꯗꯣ ꯑꯗꯨꯁꯨ ꯑꯃꯨꯛ ꯇꯧꯈꯠꯂꯛꯄꯤꯅꯦ ꯑꯗꯥ ꯋꯥꯔꯜ ꯀꯞ ꯌꯦꯡꯕꯥꯗ ꯈꯔꯗꯤ ꯀꯥꯏꯔꯦ ꯄꯣꯠꯁꯦ
ꯑꯥ ꯑꯗꯨꯅꯦ ꯇꯨꯝꯕꯁꯤ ꯀꯥꯏꯕꯁꯦ ꯑꯁ ꯐꯔꯛ ꯌꯥꯝ ꯇꯥꯏ ꯇꯨꯝꯕ ꯆꯥꯕ ꯃꯇꯝ ꯅꯥꯏꯗꯕꯁꯨ ꯍꯛꯆꯥꯡ ꯌꯥꯝ ꯁꯣꯛꯑꯦꯕ
ꯎꯝ ꯑꯍꯜ ꯂꯃꯟꯅ ꯍꯥꯏꯅꯔꯝꯕꯗꯤ ꯆꯨꯝꯕꯖꯥꯠꯅꯦꯕ
ꯎꯝ ꯎꯝ ꯑꯃꯔꯣꯝꯗꯗꯤ ꯐꯩꯗ ꯊꯥꯏꯅꯒꯤ ꯑꯍꯜ ꯂꯃꯟꯅꯒ ꯇꯧꯔꯝꯃꯤꯁꯦ ꯆꯥꯛ ꯉꯟꯇꯥꯅ ꯆꯥꯊꯣꯛꯑꯒꯀꯣ ꯆꯥꯛꯉꯟ ꯆꯥꯊꯣꯛꯑꯒ ꯑꯗꯨꯝ ꯇꯨꯝꯈꯤꯕꯗꯣ
ꯎꯝ ꯎꯝ
ꯍꯥꯏꯗꯤ ꯇꯨꯝꯕ ꯍꯥꯏꯁꯦ ꯈ‌ꯣꯏꯗꯤ ꯑꯥ ꯃꯣꯏꯅ ꯍꯥꯏꯅꯕꯗꯁꯨ ꯑꯗꯨꯝ ꯇꯨꯝꯃꯝꯗꯥꯏꯁꯤ ꯒꯦꯞ ꯑꯦꯠꯂꯤꯁ ꯄꯨꯡ ꯑꯅꯤꯐꯧꯗꯤ ꯊꯝꯃꯣꯅ ꯍꯥꯏꯕꯅꯦꯕ
ꯎꯝ ꯎꯝ
ꯆꯥꯛꯇꯣꯛꯑꯒ ꯑꯗꯨꯒ ꯅꯍꯥꯟ ꯑꯩꯅ ꯋꯥꯛꯀꯤꯡ ꯆꯠꯄꯗ ꯋꯥꯔꯤ ꯑꯃ ꯂꯤꯌꯦꯅ ꯇꯧꯕ ꯅꯨꯄꯥ ꯑꯃ ꯊꯦꯡꯅꯩ ꯇꯧꯕꯗꯣ
ꯑꯧ ꯑꯧ
ꯃꯥꯅ ꯍꯥꯏꯁꯦ ꯌꯣꯡꯗꯦ ꯅꯨꯃꯤꯠꯄꯨ ꯇꯥꯔꯒꯗꯤ ꯆꯥꯛ ꯆꯥꯗꯦꯌ‌ꯦ ꯀꯥꯏꯅ ꯍꯥꯏꯕꯒꯣ ꯃꯣꯏꯁꯦ ꯑꯗꯨꯏ ꯇꯥꯏꯞꯇ ꯑꯩꯈꯣꯏꯒꯤ ꯊꯥꯏꯅꯒꯤ ꯑꯍꯜ ꯂꯃꯟꯈꯩꯁꯨ ꯈꯔ ꯈꯔ ꯇꯧꯔꯝꯅꯤ ꯀꯥꯏꯅ ꯃꯥꯅ ꯍꯥꯏꯕꯗ ꯑꯗꯣ ꯑꯃꯔꯣꯝꯗꯗꯤ ꯑꯗꯨꯝ ꯐꯕꯖꯥꯠꯅ‌ꯦ ꯍꯥꯏꯗꯤ ꯆꯥꯛ ꯇꯣꯛꯄꯒ ꯇꯨꯝꯕꯁꯦ ꯅꯣꯡꯉꯥꯜꯂꯒ ꯍꯛꯆꯥꯡꯁꯨ ꯅꯨꯡꯉꯥꯏꯇꯦꯕ
ꯎꯝ
ꯑꯗꯨꯗꯩ ꯑꯗꯨꯝ ꯈꯔ ꯃꯌꯦꯡ ꯇꯥꯍꯜꯂꯒ ꯇꯨꯝꯈꯤꯝꯅ ꯐꯩꯌꯦꯕ
ꯐꯩ ꯋꯥꯛꯀꯤꯡ ꯑꯃꯨꯛꯁꯨ ꯅꯨꯡꯗꯥꯡ ꯆꯠꯊꯣꯛꯄꯁꯦ ꯁꯤꯁꯨ ꯐꯩ ꯍꯥꯏ ꯌꯥꯝꯅ
ꯑꯩꯗꯤ ꯁꯨꯃꯥꯏꯅꯕꯨ ꯇꯧꯔꯁꯤꯔꯥ ꯈꯪꯗꯦ ꯆꯥꯛ ꯇꯣꯛꯑꯒ ꯑꯣꯏꯅ ꯆꯠꯂꯁꯤꯔ ꯈꯪꯗꯦ ꯍꯥꯏꯗꯤ ꯇꯨꯏꯁꯟ ꯍꯜꯂꯛꯑꯦꯗꯅ
ꯎꯝ
ꯑꯗꯨ ꯇꯧꯔꯒ ꯆꯥꯛ ꯆꯥꯊꯣꯛꯑꯒ ꯇꯨꯝꯈꯤꯕꯅꯕꯨ ꯐꯗꯧ ꯃꯥꯜꯂꯦ ꯍꯥꯏꯗꯤ ꯅꯨꯃꯤꯗꯥꯡꯗ ꯂꯥꯏꯔꯤꯛ ꯄꯥꯕꯁꯨ ꯀꯩꯁꯨ ꯉꯝꯗꯦꯕ
ꯑꯣ ꯍꯥꯏꯗꯤ ꯅꯪ ꯍꯥꯏꯁꯦ ꯇꯨꯏꯁꯟ ꯍꯜꯂ ꯃꯇꯨꯡꯗ ꯍꯥꯟꯅ ꯋꯥꯛꯀꯤꯡ ꯆꯠꯊ‌ꯣꯛꯎꯕ
ꯑꯥ ꯑꯥ ꯅꯠꯇ꯭ꯔꯒꯅ ꯆꯥꯛ ꯆꯥꯊꯣꯛꯑꯦꯗꯅ
ꯎꯝ ꯆꯥꯛ ꯆꯥꯊꯣꯛꯑ ꯒꯦꯞ ꯑꯃꯃꯨꯛ ꯊꯝꯕꯒ ꯅꯍꯥꯛ
ꯑꯥ ꯑꯗꯥꯏ ꯆꯠꯁꯤꯔ ꯅꯠꯇ꯭ꯔꯒꯅ ꯆꯥꯛ ꯇꯨꯏꯁꯟ ꯍꯜꯂꯛꯑꯒ ꯀꯩꯅꯣ ꯇꯧꯔꯁꯨ ꯌꯥꯕꯨꯗꯤ ꯌꯥꯏ
ꯎꯝ
ꯋꯥꯛꯀꯤꯡ ꯍꯥꯟꯅ ꯆꯠꯊꯣꯛꯑꯦꯗꯅ
ꯎꯝ
ꯑꯗꯨꯒ ꯆꯥꯛ ꯆꯥꯔꯒ ꯑꯗꯥꯏꯅ ꯄꯨꯡ ꯑꯃ ꯑꯅꯤ ꯂꯩꯔ ꯇꯨꯝꯕ
ꯎꯝ ꯑꯁ ꯊꯨꯅ ꯇꯨꯝꯃꯅꯤ ꯃꯗꯨꯗꯤ
ꯎꯝ ꯑꯗꯣ ꯑꯩꯁꯦ ꯀꯨꯏꯅ ꯆꯠꯂꯣꯏꯗꯣꯏꯅꯦꯅꯦ ꯁꯤꯁꯦ ꯑꯃꯨꯛ ꯑꯩꯗꯤ ꯑꯉꯥꯡꯒꯤ ꯇꯨꯁ ꯑꯦꯛꯖꯥꯝ ꯂꯥꯛꯑꯒꯗꯤꯀꯣ
ꯎꯝ
ꯑꯃꯨꯛ ꯍꯦꯛꯇ ꯍꯜꯂꯛꯄꯗꯣ ꯊꯦꯡꯗꯣꯏꯅꯦꯕ ꯑꯃꯨꯛ
ꯑꯣ
ꯑꯗꯨ ꯗꯨꯅ ꯔꯨꯇꯤꯟꯁꯤꯅ ꯍꯦꯛꯇ ꯀꯥꯏꯕ ꯑꯩꯅꯥ ꯇꯧꯔꯤꯁꯦ
ꯅꯠꯇ꯭ꯔꯤ ꯑꯗꯨ ꯈꯔ ꯉꯟꯅ ꯆꯠꯄꯗꯤ
ꯈꯔ ꯉꯟꯅꯕꯨꯗꯤ ꯍꯧꯖꯤꯛ ꯆꯠꯄꯗꯤ ꯆꯠꯂꯦ ꯑꯗꯣ
ꯎꯝ
ꯍꯧꯖꯤꯛꯇꯤ ꯑꯗꯨꯝ ꯉꯟꯅ ꯍꯜꯂꯛꯑꯦꯕ ꯆꯥꯛꯀ ꯆꯥꯗꯕꯤꯗ ꯑꯩꯗꯤ